ꯀꯩꯅꯣ ꯀꯩꯗꯧꯔꯤꯅꯣ ꯍꯥꯏꯕ
ꯍꯧꯖꯤꯛ ꯐꯝꯃꯒ ꯂꯩꯌꯦ
ꯑꯣ ꯆꯥꯛꯇꯤ ꯆꯥꯔꯕ꯭ꯔꯣ
ꯑꯩ ꯆꯥꯛ ꯆꯥꯗ꯭ꯔꯤꯗ ꯊꯕꯛ ꯇꯧꯔꯒ ꯂꯩꯌꯦ ꯍꯧꯖꯤꯛ ꯊꯕꯛ ꯃꯐꯝꯗ ꯂꯩꯔꯤꯗ ꯅꯣꯏꯗꯤ
ꯑꯩꯗꯤ ꯆꯥꯛ ꯆꯥꯕ ꯂꯣꯏꯔꯒ ꯐꯣꯟ ꯌꯦꯡꯉꯦ ꯊꯕꯛ ꯀꯩ ꯊꯕꯛ ꯇꯧꯒꯦ
ꯑꯩꯈꯣꯏꯗꯤ ꯂꯥꯏꯔꯕꯅꯤꯅ
ꯂꯥꯏꯔꯕ ꯉꯥꯛꯇꯅꯦ ꯑꯩꯁꯨ ꯊꯕꯛ ꯇꯧꯋꯦ ꯊꯕꯛ ꯊꯕꯛ ꯊꯕꯛ ꯍꯜꯂꯛ ꯑꯒ ꯆꯥꯛ ꯊꯣꯡꯕ ꯂꯣꯏꯔꯦ ꯑꯗꯨꯒ ꯆꯥꯛ ꯆꯥꯕ ꯂꯣꯏꯔꯦ ꯍꯧꯖꯤꯛꯇꯤ ꯂꯣꯏꯔꯦ ꯎꯝ ꯀꯩ ꯊꯕꯛꯅꯣ ꯇꯧꯔꯤꯁꯦ ꯇꯥꯕ꯭ꯔꯣ ꯍꯜꯂꯣ ꯍꯜꯂꯣ ꯇꯥꯕ꯭ꯔꯣ ꯀꯩ ꯊꯕꯛꯅꯣ ꯅꯪꯅ ꯇꯧꯔꯤꯁꯤꯕꯣ ꯇꯥꯕ꯭ꯔꯥ ꯍꯜꯂꯣ
ꯍꯦ ꯇꯥꯕ꯭ꯔꯣ
ꯇꯥꯏꯌꯦ
ꯑꯩꯁ ꯅꯦꯠꯋꯥꯛ ꯌꯥꯗꯕꯒꯤꯅꯦ
ꯅꯪ ꯅꯪꯒꯤꯔꯥ
ꯅꯪꯒꯤꯔ ꯑꯩꯒꯤꯔ ꯈꯪꯗꯦ
ꯑꯣ ꯑꯩꯒꯤꯗꯤ ꯅꯦꯠꯋꯥꯛ ꯌꯥꯝ ꯅꯨꯡꯉꯥꯏꯗ
ꯑꯩ ꯈꯣꯟꯖꯦꯜ ꯇꯥꯗ꯭ꯔꯣ
ꯎꯝ ꯅꯪꯅ ꯍꯥꯏꯕꯗꯣ ꯇꯥꯗꯕꯒꯤ ꯑꯩꯅ ꯇꯥꯕ꯭ꯔꯥ ꯇꯥꯕ꯭ꯔꯥ ꯍꯥꯏꯔꯒ ꯂꯩ ꯎꯝ ꯇꯥꯕ꯭ꯔꯣ
ꯀꯩꯕ ꯍꯣꯏ ꯇꯥꯏꯌꯦ ꯇꯥꯏ ꯇꯥꯏ ꯇꯥꯏ ꯍꯥꯏꯌꯣ ꯍꯥꯏꯌꯣ
ꯑꯣ ꯀꯩ ꯊꯕꯛꯅꯣ ꯍꯥꯏꯕ ꯅꯪ ꯇꯧꯔꯤꯗꯣ
ꯑꯩꯁꯦ ꯑꯗꯨꯝ ꯔꯦꯁꯇꯨꯔꯦꯟꯒꯨꯝꯕꯗ ꯇꯧꯕꯅꯤꯗ ꯀꯦꯐꯦꯗ
ꯆꯞ ꯃꯥꯟꯅꯩꯌꯦ
ꯅꯪ ꯁꯨꯔꯣ
ꯎꯝ
ꯎꯝ
ꯑꯩꯁꯨ ꯑꯗꯨꯃꯥꯏꯅ ꯇꯧꯔꯤꯅꯦ ꯍꯣꯏ ꯅꯨꯡꯉꯥꯏꯗ ꯆꯥꯔꯦ ꯀꯩ ꯀꯩ ꯑꯆꯥꯄꯣꯠ ꯀꯔꯤ ꯀꯔꯤꯅ ꯆꯥꯔꯦ ꯑꯗꯨꯅ ꯅꯨꯡꯉꯥꯏꯍꯦ ꯍꯦꯟꯅ ꯊꯕꯛ ꯇꯧꯔꯒ ꯊꯕꯛ ꯇꯧꯗꯕꯤꯗ ꯐ꯭ꯔꯤꯗ ꯂꯩꯕ ꯁꯔꯨꯛꯄꯨꯗꯤ ꯊꯕꯛ ꯇꯧꯔꯒ ꯄꯩꯁꯥ ꯈꯔ ꯐꯪꯕꯅ ꯅꯨꯡꯉꯥꯏꯗ꯭ꯔꯥ
ꯍꯣꯏ ꯍꯣꯏ ꯃꯥꯅꯦ ꯃꯥꯅꯦ
ꯈꯣꯏꯅ ꯂꯩꯅꯤꯡꯕꯁꯨ ꯂꯩꯔꯦ ꯆꯥꯅꯤꯡꯕꯁꯨ ꯆꯥꯔꯦ ꯑꯩꯈꯣꯏꯒꯤ ꯄꯩꯁꯥ ꯊꯣꯛꯑꯗꯤ ꯎꯝ ꯑꯩꯅ ꯍꯥꯏꯔꯤꯁꯤ ꯅꯆꯦ ꯑꯩꯅ ꯍꯥꯏꯔꯤꯁꯦ ꯆꯨꯝꯕ ꯈꯛꯇꯅꯤ ꯍꯤꯍꯤ
ꯑꯁ ꯅꯆꯦ ꯅꯠꯆꯦ ꯍꯥꯏꯅꯦ
ꯏꯆꯦꯅꯦ ꯏꯆꯦ ꯑꯩꯁꯦ ꯢ ꯆꯦ
ꯑꯁ ꯌꯥꯝ ꯑꯍꯟ ꯁꯥꯅꯤꯡ ꯅꯥ ꯅꯣꯏ ꯅꯣꯏꯒꯤ ꯆꯍꯤꯖꯦ ꯌꯥꯝ ꯑꯍꯟ ꯁꯥꯅꯤꯡ ꯁꯥ ꯌꯥꯝ ꯑꯍꯟ ꯁꯥꯅꯤꯡꯕ ꯆꯍꯤ ꯂꯩꯕꯅꯤꯀꯣ
ꯎꯝ ꯎꯝ
ꯑꯗꯨꯒꯤ ꯆꯍꯤꯗꯣ ꯑꯣꯏꯔꯝꯒꯅꯤ ꯅꯣꯏꯁꯦ
ꯏꯁ
ꯑꯩꯈꯣꯏꯗꯤ ꯑꯗꯨꯒꯤ ꯆꯍꯤꯗꯦ ꯂꯣꯏꯔꯕꯅꯦꯕ ꯑꯗꯨꯒꯤ ꯃꯇꯝꯗꯣ ꯑꯗꯨꯝ
ꯐꯩꯌꯦ ꯐꯩꯌꯦ ꯅꯣꯏꯅ ꯑꯗꯨꯃꯥꯏꯟ ꯇꯧꯔꯗꯤ ꯄꯨꯄꯨ ꯀꯧꯔꯒ ꯂꯣꯏꯔꯦ ꯀꯩꯅꯣ
ꯄꯨꯄꯨꯗꯤ ꯍꯦꯟ ꯃꯥꯜꯂꯦꯗ ꯑꯗꯨꯝ ꯏꯕꯨꯡ ꯑꯣꯏꯅ ꯑꯗꯨꯝ ꯀꯧꯔꯣ
ꯢꯁ ꯏꯕꯨꯡꯅꯤ ꯀꯧꯅꯤꯡꯕ ꯑꯪꯀꯜ ꯂꯩ ꯑꯪꯀꯜ ꯑꯪꯀꯜ ꯀꯧꯁꯤꯔ ꯄꯨꯄꯨ ꯀꯧꯁꯦꯔꯥ
ꯑꯦ ꯍꯦ ꯑꯗꯨꯝ ꯌꯥꯏꯗ ꯍꯦꯛꯇ ꯌꯥꯏꯗ ꯅꯪ
ꯑꯍꯦ ꯑꯗꯨꯅꯦ ꯑꯗꯨꯟ
ꯑꯩꯗꯤ ꯑꯩꯗꯤ ꯏꯅꯥꯎꯅꯨꯄꯤꯁꯨ ꯀꯧꯔꯣꯏ ꯑꯩꯒꯤ ꯅꯨꯄꯤ ꯑꯣꯏꯅ ꯀꯧꯔꯒꯦ
ꯏꯁ ꯂꯣꯏꯔꯦꯗ ꯅꯪ ꯑꯗꯨꯃꯥꯢ ꯈꯜꯂꯗꯤ ꯌꯥꯝ ꯊꯨꯗ꯭ꯔꯣ
ꯅꯠꯇ꯭ꯔꯣꯅꯦ
ꯆꯠꯂꯣꯗꯥ ꯀꯥꯏꯗꯒꯤ ꯍꯝꯍꯝ
ꯃꯥꯅꯦ ꯃꯥꯅꯦ ꯃꯥꯅꯦ ꯃꯥꯅꯦ
ꯎꯝ ꯅꯪ ꯅꯣꯏꯗꯤ ꯅꯆꯤꯟ ꯅꯅꯥꯎ ꯀ꯭ꯌꯥꯅꯣ
ꯑꯩꯒꯤ ꯏꯆꯤꯟ ꯏꯅꯥꯎꯁꯦ ꯃꯔꯤꯅꯦꯕ ꯅꯨꯄꯥ ꯑꯍꯨꯝ ꯅꯨꯄꯤ ꯑꯃ
ꯑꯣ ꯈꯣꯢ ꯑꯩꯈꯣꯏꯒꯤ ꯍꯥꯏꯕꯤꯌꯨꯔꯥ
ꯑꯩꯒꯤꯅꯦ
ꯑꯩꯅ ꯍꯥꯏꯗꯤ ꯑꯩ ꯑꯩ
ꯑꯣ ꯅꯣꯏꯒꯤꯁꯨ ꯍꯥꯏꯕꯤꯌꯨꯔ ꯍꯥꯏꯔꯣ
ꯑꯩꯒꯤ ꯍꯥꯏꯕꯤꯌꯨꯔꯥ ꯍꯥꯏꯕ
ꯍꯣꯏ ꯍꯣꯏ ꯍꯥꯏꯌꯣ ꯍꯥꯏꯌꯣ ꯍꯥꯏ
ꯅꯤꯄꯥꯟ ꯃꯥꯄꯟꯅꯦ
ꯑꯩꯁ ꯀꯌꯥꯃꯨꯛ ꯄꯣꯛꯄ꯭ꯔꯣꯅꯦ ꯁꯨꯛ ꯌꯥ ꯂꯣꯏꯔꯦꯍꯦ
ꯁꯤꯅ ꯐꯠꯇ꯭ꯔꯣ
ꯑꯁ ꯏꯃꯥ ꯏꯄꯥꯁꯦ ꯏꯟꯖꯤꯟꯗꯤ ꯌꯥꯏꯌꯦꯀꯣ
ꯌꯥꯕꯅꯦ ꯑꯗꯨꯝ ꯌꯥꯕꯅꯦ
ꯏꯟꯖꯤꯟꯁꯦ
ꯌꯥꯝ ꯄꯣꯑꯁꯨ ꯀꯥꯏꯗꯦꯅ
ꯏꯟꯖꯤꯟ ꯍꯣꯏ ꯍꯣꯏ ꯀꯥꯏꯗꯦꯗ ꯀꯥꯏꯗꯦꯗ ꯌꯥꯝ ꯄꯣꯛꯄꯅ ꯐꯔꯕꯅꯤꯗꯥ ꯆꯤꯟ ꯏꯅꯥꯎ ꯌꯥꯝꯕꯗꯣ ꯅꯨꯡꯉꯥꯏꯌꯦꯅ
ꯎꯝ ꯃꯣꯏ ꯃꯣꯏ ꯃꯁꯥꯒꯤ ꯊꯕꯛ ꯇꯧꯕ
ꯌꯥꯝꯃꯗꯣ ꯅꯨꯡꯉꯥꯏꯗꯤ ꯅꯨꯡꯉꯥꯏꯌꯦꯀꯣ ꯑꯗꯣ ꯀꯩꯅꯣ ꯑꯗꯨꯝ ꯄꯨꯛꯄꯤꯡ ꯊꯃꯣꯏꯗꯥ ꯆꯞ ꯃꯥꯟꯅꯗ꯭ꯔꯥꯗꯤꯀꯣ
ꯎꯝ
ꯌꯥꯗꯕꯅꯦ ꯏꯃꯨꯡꯁꯦꯀꯣ ꯑꯩꯈꯣꯏ ꯏꯃꯥꯟꯅꯕ ꯑꯗꯨꯝ ꯑꯗꯨꯝ ꯂꯩꯌꯦꯕ ꯑꯩꯈꯣꯏ ꯏꯃꯥꯒꯤ ꯅꯕ ꯃꯣꯏꯁꯨꯀꯣ ꯃꯣꯏ ꯌꯨꯝꯗꯣ ꯃꯤ ꯌꯥꯝꯗꯤ ꯌꯥꯝ ꯖꯣꯏꯟ ꯐꯦꯃꯤꯂꯤꯅꯦꯕ ꯃꯣꯏꯁꯦ ꯀꯣ
ꯎꯝ
ꯑꯗꯨꯒ ꯃꯣꯏꯁꯦ ꯌꯥꯗꯕꯅꯤ
ꯅꯨꯡꯉꯥꯏꯇ꯭ꯔꯦꯈꯣꯏ
ꯏꯃꯨꯡ
ꯅꯪꯅ ꯐꯝꯕ ꯖꯒꯥꯗ ꯍꯣꯏ ꯂꯦꯡꯒꯅꯨ ꯅꯪꯅ ꯐꯝꯕ ꯖꯒꯥꯗ ꯂꯦꯡ ꯂꯦꯡꯗꯕꯤꯗ ꯋꯥ ꯉꯥꯡꯉꯁꯨ ꯇꯞꯅ ꯇꯞꯃ ꯉꯥꯡꯉ ꯐꯝꯃꯣ
ꯍꯣꯏ ꯍꯣꯏ ꯏꯆꯦ ꯑꯥ ꯑꯩꯒꯤ ꯑꯩꯒꯤ ꯀꯃꯥꯏ ꯍꯥꯏꯒꯦꯔꯥ ꯑꯩꯒꯤ ꯁꯥꯏ ꯑꯩꯒꯤ ꯁꯥꯏꯅ ꯍꯥꯏꯕꯅꯤꯅ ꯏꯟꯕ ꯇꯥꯏ
ꯏꯁ ꯏꯁ ꯅꯣꯛꯅꯤꯡꯕ ꯐꯥꯎꯔꯦ ꯑꯩꯗꯤ ꯏꯀꯥꯏꯕꯅ ꯐꯣꯟꯗꯣꯛꯑꯒ ꯆꯦꯟꯒꯦ ꯇꯧ
ꯑꯁ ꯑꯗꯨꯃꯥꯏꯅꯗꯤ ꯇꯧꯒꯅꯨꯗꯥ
ꯐꯥꯒꯤ ꯇꯧꯕꯅꯦ ꯐꯥꯒꯤ ꯇꯧꯕꯅꯦ ꯑꯉꯥꯡꯁꯤꯡꯁꯤꯗꯤ
ꯍꯣꯏ ꯍꯣꯏ ꯍꯣꯏ ꯑꯩꯗꯤ ꯌꯥꯝ ꯑꯉꯥꯡꯅꯤꯍꯦ ꯉꯥꯈꯥꯅꯤ ꯑꯩꯗꯤ
ꯎꯝ ꯑꯩꯈꯣꯏꯒꯨꯝꯕ ꯌꯨꯝ ꯄꯥꯜꯂꯗꯤ ꯅꯣꯏꯒꯨꯝꯕꯗꯤ ꯃꯔꯤ ꯃꯉꯥꯗꯤ ꯄꯣꯛꯄ ꯌꯥꯔꯅꯤꯗꯥ
ꯑꯁ ꯁꯤꯒꯨꯝꯕ ꯋꯥꯍꯩꯁꯦ ꯅꯣꯏ ꯅꯨꯄꯤꯗꯒꯤ ꯑꯗꯨꯝ ꯐꯣꯟ ꯇꯧ ꯐꯣꯟ ꯇꯧꯔꯀꯥꯟꯗ ꯁꯤ ꯋꯥ ꯋꯥꯔꯤꯁꯤꯀꯣ ꯁꯤꯒꯤ ꯋꯥꯍꯩꯁꯦ ꯌꯥꯝ ꯇꯥꯈ꯭ꯔꯦꯕ ꯑꯩꯉꯣꯟꯗ ꯑꯗꯨꯝ ꯍꯥꯏꯌꯦꯕ
ꯖꯨꯝꯕꯒꯤ ꯍꯥꯏꯕꯅꯦ ꯆꯨꯝꯕꯒꯤ
ꯍꯥꯏꯗꯤꯀꯣ ꯑꯩꯗꯤ ꯌꯥꯝꯅ ꯀꯃꯥꯏ ꯍꯥꯏ ꯑꯉꯥꯡꯒꯤ ꯇꯥꯏꯞꯇꯥ ꯇꯧꯕꯅꯦꯕ ꯋꯥ ꯉꯥꯡꯕꯒꯨꯝꯕ ꯀꯩꯅꯣ ꯑꯩ ꯇꯧ ꯑꯩ ꯏꯇꯧꯗꯣ
ꯎꯝ ꯅꯆꯦ ꯑꯩ ꯂꯣꯏ ꯒ꯭ꯌꯥꯟ ꯇꯥꯏ
ꯁꯤ ꯅꯆꯦ ꯑꯩꯒꯤ ꯏꯆꯦ ꯌꯥꯝ ꯑꯣꯏꯅꯤꯡꯕ ꯃꯥꯜꯂꯦ ꯅꯪ
ꯅꯠꯇꯦꯗ ꯍꯥꯏꯔꯗꯤ ꯑꯝ ꯅꯣꯏ ꯅꯣꯏꯗꯥꯒꯤ ꯈꯔ ꯑꯍꯟꯗꯨꯗꯤ ꯅꯆꯦ ꯅꯠꯇꯥ
ꯃꯥꯅꯦ ꯃꯥꯅꯦ ꯃꯥꯅꯤ ꯏꯆꯦ ꯑꯣꯏꯔꯤ ꯏꯆꯦ ꯑꯣꯏꯔꯨꯔꯣ ꯑꯣꯏꯔꯨꯔꯣ ꯀꯩꯁꯨ ꯀꯥꯏꯗꯦ ꯑꯣꯏꯅꯤꯡꯕꯁꯨ ꯑꯣꯏꯔꯣ ꯑꯣꯏꯅꯤꯡꯗ꯭ꯔꯁꯨ ꯑꯣꯏꯒꯅꯣ
ꯏꯁ ꯏꯁ ꯅꯣꯛꯅꯤꯡꯗꯦ ꯅꯪꯒꯤꯗꯤ ꯑꯩ ꯅꯣꯛꯀꯦ ꯇꯧꯔꯤꯒ ꯎꯝ
ꯇꯧꯔꯨꯔꯣ ꯇꯧꯔꯨꯔꯣ ꯅꯣꯏ ꯇꯧꯅꯤꯡ ꯇꯧꯅꯤꯡꯕ ꯍꯥꯏꯅꯤꯡ ꯍꯥꯏꯅꯤꯡꯕ
ꯅꯪꯗꯤ ꯀꯩ ꯏꯟꯖꯥꯡ ꯆꯥꯔꯒꯦ
ꯆꯥꯛ ꯆꯥꯗ꯭ꯔꯦ ꯊꯕꯛ ꯇꯧꯔꯤꯌꯦ
ꯃꯣꯔꯅꯤꯡ ꯗꯗꯤ ꯀꯩ
ꯃꯣꯔꯅꯤꯡꯗ ꯃꯣꯔꯅꯤꯡꯗꯒꯤ ꯑꯩ ꯆꯥꯛ ꯆꯥꯗ꯭ꯔꯤꯌꯦ
ꯑꯦ ꯑꯦ ꯑꯗꯨꯗꯤ ꯀꯩ ꯆꯥꯔꯒ ꯍꯤꯡꯉꯤꯅꯣ ꯍꯧꯖꯤꯛꯁꯦ
ꯑꯆꯥꯄꯣꯠꯒꯨꯝꯕ ꯑꯗꯨꯝ ꯆꯥꯔꯒ ꯑꯗꯨꯝ ꯂꯩꯌꯦꯅꯤ
ꯏꯁ ꯑꯗꯨꯅ ꯄꯨꯛ ꯊꯟꯕ꯭ꯔꯅꯦ
ꯗꯦꯕ
ꯑꯦ ꯑꯦ ꯑꯦ ꯐꯤꯒꯔ ꯁꯦꯝꯃꯤꯔꯣ
ꯏꯁ ꯐꯤꯒ꯭ꯔ ꯒꯥꯏꯅ ꯐꯤꯒ꯭ꯔꯕꯨ ꯁꯦꯝꯒꯗ꯭ꯔꯣꯅꯦ ꯍꯧꯒꯠꯄ ꯀꯃꯥꯏ ꯍꯥꯏꯒꯦꯔꯥ ꯊꯦꯡꯅ ꯍꯧꯒꯠꯂꯦꯕ ꯑꯩꯁꯦ
ꯑꯣ ꯑꯗꯨꯒꯤ
ꯑꯗꯨꯒꯤ ꯊꯦꯡꯅ ꯍꯧꯒꯜꯂꯦ ꯑꯗꯨꯒ ꯀꯩꯅꯣ ꯆꯥꯛ ꯊꯣꯡꯕꯗꯣ ꯆꯥꯛ ꯏꯟꯖꯥꯡ ꯊꯣꯡꯕꯗꯣ ꯁꯪꯗꯦꯕ ꯑꯗꯨꯒꯤ ꯍꯦꯛ ꯍꯧꯒꯠꯂꯒ ꯑꯗꯨꯝ ꯋꯥꯆꯞ ꯋꯥꯆꯞ ꯇꯧꯔꯦ ꯑꯗꯨꯒ ꯊꯕꯛ ꯃꯐꯝꯗ ꯆꯜꯂꯦ
ꯑꯁ ꯍꯧꯖꯤꯛꯇꯤ ꯁꯥꯕꯅꯤꯅ ꯄꯨꯡ ꯁꯚꯦꯟ ꯗ꯭ꯨꯋꯥꯏꯗ ꯍꯧꯒꯠꯂꯦ ꯑꯗꯨꯒ ꯏꯔꯨꯔꯦ ꯑꯗꯨꯃꯥꯏꯟ ꯇꯧꯔꯦ ꯐꯤꯔꯣꯟ ꯁꯦꯠꯂꯦ ꯑꯗꯨꯒ ꯊꯕꯛ ꯆꯜꯂꯦ ꯊꯕꯛ ꯆꯠꯂꯒ ꯑꯃꯨꯛ ꯍꯜꯂꯛꯑꯦ ꯑꯃꯨꯛ ꯆꯥꯛ ꯊꯣꯡꯉꯦ ꯑꯁ ꯌꯥꯝ ꯋꯥꯏꯗ ꯄꯤꯒꯤ ꯄꯨꯁꯤꯖꯦ
ꯍꯣꯏꯅꯦ ꯍꯣꯏꯅꯦ ꯍꯣꯏꯅꯦ
ꯆꯨꯝꯕꯅꯦ ꯆꯨꯝꯕꯅꯦ ꯅꯆꯦ ꯑꯩꯅ ꯑꯔꯥꯟꯕ ꯌꯥ ꯑꯔꯥꯟꯕ ꯉꯥꯡꯗꯦꯕ ꯑꯩꯈꯣꯏꯗꯤꯀꯣ
ꯎꯝ ꯎꯝ ꯃꯥꯟꯅꯤ ꯃꯥꯟꯅꯤ ꯎꯝ ꯃꯥꯟꯅꯤ
ꯒ꯭ꯌꯥꯁ ꯇꯠꯂꯦ
ꯒ꯭ꯌꯥꯟ ꯇꯥꯗ꯭ꯔꯦꯗ
ꯀꯣꯠꯊ
ꯑꯣꯃꯤ ꯇꯥꯏꯌꯦ ꯇꯥꯏꯌꯦ
ꯅꯪꯗꯤ ꯀꯩ ꯀꯩ ꯇꯧꯔꯤꯅꯣ
ꯊꯕꯛ ꯇꯧꯔꯤꯌꯦ
ꯑꯣ ꯑꯣ
ꯑ ꯇꯥꯏꯌꯦ ꯇꯥꯏꯌꯦ
ꯑꯩ ꯀꯩꯅꯣꯝꯃ ꯊꯔꯛꯄꯅꯦ ꯑꯗꯣ ꯌꯦꯡꯉꯣ
ꯍꯥ
ꯑꯦ
ꯀꯩ ꯍꯥꯏꯕ
ꯇꯥꯏꯌꯦ ꯇꯥꯏꯌꯦ ꯇꯥꯏꯌꯦ ꯇꯥꯏꯌꯦ ꯍꯥꯏꯌꯣ ꯍꯥꯏꯌꯣ
ꯎꯝ ꯀꯅꯥ ꯀꯅꯥ ꯃꯤ ꯌꯥꯝ ꯂꯩꯕ ꯃꯥꯜꯂꯤ ꯗ ꯅꯣꯏ ꯃꯐꯝꯗꯣ
ꯅꯠ ꯅꯠꯇꯦ ꯑꯩꯈꯣꯏꯒꯤ ꯀꯩꯅꯣ ꯃꯄꯨꯗꯣ ꯂꯥꯛꯄꯒꯤꯀꯣ ꯌꯥꯗꯕꯒꯤꯅꯦ ꯁꯣꯏꯔꯦ ꯁꯣꯏꯔꯦ
ꯇꯥꯔꯦ ꯎꯝ ꯕꯣꯜ ꯌꯦꯡꯕ꯭ꯔꯣ ꯅꯣꯏꯁꯨ ꯉꯔꯥꯡ
ꯕꯣꯜ ꯌꯦꯡꯉꯦ ꯀꯞꯀꯦ ꯇꯧꯕꯅꯦ ꯑꯩ ꯃꯣꯏꯁꯦ
ꯑꯁ ꯑꯩꯁꯨꯅꯦ ꯑꯁ ꯃꯣꯏꯅ ꯒꯣꯜ ꯑꯃ ꯆꯟꯕꯗꯣ ꯑꯩꯗꯤ ꯉꯝꯂꯔꯣꯏꯗ꯭ꯔꯅ ꯈꯟꯕ ꯑꯥꯢ
ꯑꯗꯨꯅꯤ ꯕꯣꯜꯒꯤ ꯃꯄꯨꯗꯤ ꯕꯣꯜꯒꯤ ꯃꯄꯨꯅꯤꯅ ꯑꯗꯨꯝ
ꯍꯣꯏꯅꯦ ꯍꯣꯏꯅꯦ ꯑꯩꯗꯤ ꯃꯥ ꯃꯦꯁꯤ ꯅꯠꯇꯕ ꯔꯣꯅꯦꯜꯗꯣꯅ ꯍꯦꯟꯅ ꯄꯥꯝꯃꯦ ꯑꯦ ꯍꯥ ꯇꯥꯕ꯭ꯔꯣ
ꯇꯥꯏꯌꯦ ꯇꯥꯏꯌꯦ ꯇꯥꯏ
ꯔꯣꯅꯦꯜꯗꯣꯅ ꯍꯦꯟꯅ ꯃꯁꯛꯁꯨ ꯐꯖꯩꯌꯦ ꯋꯥꯡꯁꯨ ꯋꯥꯡꯉꯦ
ꯌꯥꯔꯦ ꯑꯣꯋꯥꯡ ꯋꯥꯡꯕ ꯃꯤꯅ ꯃꯤ ꯈꯛꯇꯔꯣꯅꯦ ꯅꯦꯝꯕ ꯃꯤꯁꯨ ꯃꯤꯅꯤꯅꯦ ꯀꯩꯅꯣ
ꯑꯗꯨꯅ ꯃꯥꯗꯤ ꯑꯗꯨꯃꯥꯏ ꯇꯧꯕꯒꯤ ꯐꯖꯩ ꯍꯥꯏꯕꯅꯤꯗ
ꯑꯩꯗꯤ ꯅꯦꯝꯕ ꯃꯤꯅ ꯐꯖꯩꯌꯦꯗ
ꯑꯁ ꯃꯥꯗꯤ ꯋꯥꯡꯕꯅ ꯐꯖ ꯐꯖꯗ꯭ꯔꯅꯦ ꯅꯦꯝꯕꯗꯤ ꯀꯥꯏꯗ ꯐꯖꯒꯦ ꯎꯝ ꯎ ꯎꯝ ꯒ꯭ꯌꯥꯟ ꯇꯥꯗ꯭ꯔꯦ ꯑꯦꯍꯦ ꯉꯔꯥꯡꯗꯣ ꯍꯔꯥꯎ ꯃꯟꯕꯒꯤ ꯑꯃꯨꯛ ꯑꯃꯨꯛ ꯃꯥꯅ ꯉꯝꯕꯒꯤꯀꯣ
ꯎꯝ
ꯑꯦ ꯃꯁꯥꯛꯇꯣ ꯃꯥꯗꯣ ꯀꯞꯀꯦ ꯇꯧꯔꯤꯀꯣ ꯉꯥꯏꯍꯥꯛꯇꯪꯗꯣ ꯃꯥꯗꯣ ꯈꯪꯕ꯭ꯔꯥ ꯅꯣꯛꯄꯗꯣ
ꯍꯣꯏ ꯃꯥꯒꯤ ꯑꯃꯥꯏꯅ ꯍꯔꯥꯎꯃꯟꯕꯒꯤ ꯄꯤ ꯇꯥꯕꯅꯤ ꯃꯥꯗꯣ
ꯎꯝ ꯑꯗꯨ ꯅꯠꯇꯦꯕ ꯃꯣꯏꯅ ꯒꯣꯜ ꯆꯟꯗꯕ ꯃꯇꯝꯗ ꯃꯥꯗꯣ ꯃꯣꯏꯅ ꯎꯝ ꯏꯟ